ꯑꯣꯜꯐ ꯍꯜꯂꯣ
ꯎ ꯎ
ꯍꯜꯂꯣ
ꯍꯜꯂꯣ
ꯇꯥꯕ꯭ꯔꯣ ꯎꯝ
ꯑꯧ ꯇꯥꯏꯌꯦ
ꯇꯥꯕ꯭ꯔꯣ
ꯍ ꯇꯌꯦ
ꯇꯥꯏꯌꯦ ꯇꯥꯏꯌꯦ ꯇꯥꯏꯌꯦ ꯇꯥꯏꯌꯦ
ꯑꯣꯝ
ꯅꯨꯡꯉꯥꯏꯔꯤꯕꯣ
ꯑ ꯅꯨꯡꯉꯥꯏꯔꯤꯦ
ꯑꯆꯥ
ꯅꯪꯗꯤ
ꯀꯩ ꯑꯩꯁꯨ ꯅꯨꯡꯉꯥꯏ ꯍꯥꯏꯇꯥꯔꯦ
ꯎꯝ
ꯀꯩ ꯀꯩꯇꯧꯔꯦ ꯀꯩꯀꯩ ꯍꯣꯠꯅꯔꯦ
ꯀ ꯇꯧꯗꯦꯗ ꯑꯗꯨꯝ ꯀꯣꯂꯦꯖꯇꯒꯤ ꯍꯜꯂꯛꯑꯒ ꯁꯤꯠꯄ ꯂꯩꯗꯦ
ꯀꯂꯦꯖꯗ ꯆꯠꯄꯔꯣ ꯍꯥꯏꯖꯦ
ꯎꯝ ꯇꯂꯦ ꯀꯣꯂꯦꯖ ꯆꯠꯂꯦ
ꯑꯁ ꯅꯨꯡꯉꯥꯏꯅꯦ ꯑꯗꯨꯗꯤ
ꯎꯝ ꯑꯗꯨꯝ ꯅꯨꯡꯉꯥꯏ ꯍꯥꯏꯇꯥꯔꯦ
ꯀꯣꯂꯦꯖ ꯀꯥꯕ ꯃꯇꯝꯁꯨ ꯅꯨꯡꯉꯥꯏꯕꯅꯤꯍꯦ
ꯎꯝ ꯅꯨꯉꯥꯏ
ꯑꯁ ꯈꯪꯍꯧꯗꯕꯅꯦ
ꯅꯨꯡꯉꯥꯏꯃꯟꯗꯅ ꯑꯅꯤꯔꯛ ꯁꯨꯈ꯭ꯔꯕꯅꯤꯁꯅ
ꯑ ꯏꯁꯇ꯭ꯔꯤꯝ ꯑꯃ ꯂꯣꯏꯔꯒ ꯑꯃ ꯁꯕꯖꯦꯛ ꯑꯃ ꯂꯣꯏꯔꯒ ꯑꯃꯃꯨꯛ ꯇꯧꯔꯤꯔꯕ
ꯎꯝ ꯆꯖꯤ ꯌꯥꯕ ꯂꯔꯒꯦ
ꯑꯦꯁ ꯅꯨꯡꯉꯥꯏꯅꯦ ꯃꯥꯁꯇꯔꯅ ꯒ꯭ꯔꯦꯖꯨꯦꯁꯟ ꯅꯠꯇ꯭ꯔꯒ
ꯎꯝ ꯒ꯭ꯔꯦꯖꯨꯦꯁꯟ ꯑꯅꯤꯔꯛ ꯇꯧꯕꯅꯦꯗ
ꯀꯔꯤꯒꯤꯅꯣ ꯒꯔꯦꯖꯨꯋꯦꯁꯟꯅꯤ ꯅꯠꯇꯦ ꯀꯔꯤꯒꯤꯅꯣ ꯒ꯭ꯔꯦꯖꯨꯦꯁꯟꯅꯤ ꯇꯧꯔꯤꯗꯅ ꯃꯥꯁꯇꯔꯒꯨꯝꯕ ꯑꯇꯣꯞꯄ ꯀꯩ ꯀꯩ ꯇꯧꯕ ꯌꯥꯏꯗꯅ ꯑꯅꯤꯔꯥ
ꯎꯝ ꯁꯞꯖꯦꯛꯇꯨ ꯁꯤꯜꯂꯒ ꯑꯃꯨꯛ ꯒ꯭ꯔꯦꯖꯨꯑꯦꯁꯟꯗ ꯑꯃꯨꯛ ꯇꯧꯕ
ꯎ ꯍꯣꯏ ꯑꯗꯨꯕꯨꯗꯤ ꯏꯁꯥ ꯏꯁꯥꯒꯤ ꯑꯄꯥꯝꯕꯅꯤꯗꯅ
ꯎꯝ ꯆꯥꯛ ꯆꯥꯔꯔꯕꯣ
ꯆꯥꯔꯦ ꯆꯥꯊꯣꯛꯇ ꯉꯥꯏꯔꯤ
ꯎꯝꯃ
ꯅꯪꯗꯤ ꯆꯠꯇꯣꯛꯑꯒ ꯆꯠꯄ꯭ꯔꯣ ꯍꯜꯂꯛꯏ ꯆꯥꯏꯔꯣ
ꯇꯣꯛꯑꯒ ꯆꯠꯂꯦ
ꯎꯝ ꯉꯜꯂꯝꯒꯅꯤ ꯑꯗꯨꯗꯤ
ꯎꯝ ꯉꯥꯟꯕ ꯍꯥꯏꯁꯦ ꯄꯨꯡ ꯅꯤꯄꯜ ꯃꯥꯄꯜ ꯑꯣ ꯂꯥꯝꯗ꯭ꯔꯤꯗ ꯑꯗꯨꯕꯨꯗꯤ ꯂꯥꯝꯗ꯭ꯔꯤꯗ
ꯎ ꯑꯩꯈꯣꯏꯗꯤ ꯍꯦꯛ ꯑꯌꯨꯛꯀꯤ ꯆꯥꯛ ꯆꯥꯠꯇꯧꯕꯗꯣ ꯕꯥꯔꯣ ꯑꯗꯨꯝ ꯈꯔ ꯍꯦꯜꯂꯦ
ꯎꯝ
ꯍꯣꯏ ꯆꯥꯛ ꯊꯦꯡꯉꯦ ꯅꯠꯇꯦ ꯑꯗꯨꯝ ꯂꯩ ꯀꯔꯤꯝ ꯆꯠꯇꯦ
ꯎꯝ
ꯌꯥꯎ ꯊꯦꯡꯕꯒꯤ
ꯑ ꯕꯣꯜ ꯌꯦꯡꯕ ꯂꯣꯏꯔꯔꯕꯅꯤꯅꯦ
ꯎꯝꯝ ꯑꯗꯨꯕꯨ ꯑꯍꯥꯟꯕ ꯃꯦꯠꯁ ꯈꯛꯇꯅꯦꯗ ꯍꯌꯦꯡꯉꯦꯗ
ꯎ
ꯑꯀꯣꯟꯕꯩꯗꯤ ꯌꯦꯡꯗ꯭ꯔꯦ
ꯀꯩꯅꯣ ꯑꯔꯖꯦꯟꯇꯤꯅꯥ ꯍꯥꯏꯒꯗꯔꯣ
ꯑꯥꯔꯖꯦꯟꯇꯤꯅꯥꯒ ꯍꯣꯏ ꯏꯗꯤꯞꯀꯛꯇꯣ ꯌꯦꯡꯉꯦ
ꯎꯝ
ꯅꯪꯁꯨ ꯃꯦꯁꯤꯒꯤ ꯐꯦꯟꯁ ꯑꯣꯏꯗꯣꯏꯔꯣ
ꯎ ꯃꯥꯅꯤ
ꯃꯥꯅꯦ
ꯑꯥꯎ
ꯑꯁ ꯂꯩꯔꯦ ꯑꯩꯗꯤ ꯅꯠꯇ꯭ꯔ ꯍꯥꯏꯕꯒꯅ ꯍꯥꯏꯕꯒꯨꯝꯅ ꯏꯁꯃꯦꯦꯁꯤꯁꯦ ꯑꯅꯦ
ꯑꯗꯨꯕꯨꯗꯤ ꯃꯤ ꯑꯄꯥꯝꯄꯥꯝꯕꯅꯤꯅ ꯎꯄꯥꯏ ꯂꯩ
ꯑꯣ
ꯑ ꯍꯣꯏ ꯑꯗꯨ ꯑꯣꯏꯔꯁꯨ ꯃꯦꯁꯤꯁꯦ ꯑꯁ ꯃꯗꯥꯎꯗꯤ ꯌꯥꯏꯌꯦ
ꯎꯝ
ꯀꯔꯤ ꯀꯔꯤ ꯀꯔꯤ ꯍꯥꯏꯅꯤꯡꯉ
ꯎꯝ ꯎꯝ ꯎꯝ ꯎꯝ ꯅꯪ ꯈꯣꯟꯖꯦꯜꯁꯦ ꯈꯔ ꯈꯔ ꯆꯤꯡꯉꯤꯅꯦꯍꯦ ꯅꯦꯠꯋꯥꯛ ꯅꯨꯡꯉꯥꯏꯕ꯭ꯔꯣ ꯑꯣ ꯍꯧꯖꯤꯛ ꯈꯔ ꯍꯧꯖꯤꯛ ꯈꯔ
ꯑ ꯍꯜꯂꯣ